ꯇꯕ꯭ꯔꯣ
ꯎꯝ
ꯑꯩꯈꯣ ꯐꯣꯟ ꯇꯥꯕ꯭ꯔꯥ
ꯇꯥꯏꯌꯦꯦ ꯕꯤꯤꯕꯦꯁ ꯇꯧꯕ꯭ꯔꯣ
ꯍ ꯇ ꯗꯤꯃꯣꯁꯟ ꯇꯧꯔꯒ ꯂꯩ
ꯑꯣ ꯀ꯭ꯂꯥꯁ ꯈꯥꯏꯕ ꯍꯧꯔꯕ꯭ꯔꯣ
ꯥꯁ ꯈꯥꯏꯗꯤ꯭ꯔꯤ ꯍꯧꯖꯤꯛꯃꯛ ꯔꯤꯚꯣꯔꯁꯟ ꯇꯧꯔꯜꯂꯦ
ꯑꯣ ꯀꯦꯔꯤꯁꯟꯗꯤ ꯂꯣꯏꯈ꯭ꯔꯕ꯭ꯔꯥ
ꯄꯨꯁꯂꯔꯦ ꯇꯥꯕ꯭ꯔ
ꯑ ꯍꯜꯂꯣ
ꯌꯦ
ꯍꯜꯂꯣ
ꯇꯥꯖꯕ꯭ꯔꯣ
ꯅꯣ ꯅꯪꯅꯦꯕꯣ ꯅꯨꯡꯉꯥꯏꯇ
ꯅꯨꯡꯉꯥꯏ ꯍꯥꯏꯅ
ꯅꯨꯡꯉꯥꯏꯇꯦ ꯃꯐꯝ ꯑꯃꯥꯡꯗ ꯆꯠꯂꯣ ꯐꯦꯅꯣ ꯇꯌꯦ
ꯑꯣ ꯃꯔꯛ ꯃꯔꯛ ꯅꯨꯡꯉꯥꯏꯇꯕ ꯂꯩꯕ ꯃꯇꯝ ꯂꯩꯕꯅꯤꯗ
ꯍꯣꯠꯁꯄꯣꯠ ꯄꯥꯏꯗ꯭ꯔꯣ ꯃꯤꯒꯦ
ꯄꯤꯅꯤꯡꯗꯕ ꯃꯤ ꯂꯩ ꯑꯗꯨꯅꯦꯕ
ꯑ ꯑꯣꯕꯔꯗ
ꯑꯩꯁꯨ ꯐꯥꯏꯚ ꯐꯦꯁꯇꯤ ꯔꯔꯤꯁꯆꯥꯔꯖ ꯇꯖꯤꯅ ꯀꯝꯄꯅꯤ ꯑꯗꯨ ꯑꯣꯏꯔꯁꯨ ꯃꯁꯤ ꯑꯗꯨ ꯆꯥꯔꯖ ꯈꯛꯛꯇꯅꯦꯕ ꯐꯥꯏꯚ ꯖꯤ ꯐꯪꯕꯁꯦ ꯌꯨꯝꯗꯗꯤ ꯐꯪꯗꯦꯕ
ꯑꯦ ꯨꯖꯤ ꯇꯧꯗ꯭ꯔꯦ ꯐꯌꯥ
ꯍꯣꯏ ꯅꯨꯃꯤꯠ
ꯆꯥꯔꯖꯇ ꯑꯗꯨꯅꯦ ꯆꯥꯔꯖꯇ ꯅꯨꯡꯇꯤ ꯂꯩꯔꯣꯏꯅ
ꯍꯣꯏ ꯑꯗꯨꯅꯦꯕ
ꯅꯣꯡꯣꯏꯇ ꯃ ꯂ ꯂꯧꯁꯤꯜꯂ ꯋꯥꯏꯝ ꯇꯥꯏꯅꯅꯦ ꯑꯣꯏ ꯁꯨꯌꯥꯗꯦ
ꯗꯤ ꯍꯣꯏ ꯍꯥꯏꯕ ꯌꯥꯏ ꯍ ꯎ ꯅꯣꯡ ꯆꯨꯕ꯭ꯔꯥ
ꯆꯨꯗꯦ ꯅꯣꯡ ꯆꯨ ꯍꯥꯏꯈ꯭ꯔꯔꯕꯅꯦ ꯑꯩꯗꯤ ꯁꯥ ꯃꯟꯥꯟꯕꯒꯤꯥꯎꯗꯤ ꯀ꯭ꯂꯥꯎꯗꯤꯗꯤ ꯑꯣꯏꯌꯦꯦ
ꯑꯁꯤꯗꯤ ꯅꯨꯃꯤꯠ ꯈꯨꯗꯤꯡꯗ ꯅꯨꯡ ꯆꯣꯛꯕ ꯂꯩꯝꯅꯤ
ꯅꯣꯡ ꯆꯨꯕꯅ ꯐꯩꯌꯦ ꯍ
ꯑꯁ ꯑꯁꯨꯨꯝ ꯏꯝꯐꯥꯎꯅꯤꯡ ꯍꯟꯅꯤꯡꯈ꯭ꯔꯕꯅꯤ
ꯉꯔꯥꯡ ꯅꯨꯡꯗꯥꯡꯒ ꯈꯛ ꯈꯖꯤꯛꯇꯪ ꯆꯨꯋꯦ ꯅꯣꯡꯗꯣ
ꯑꯣ ꯄꯨꯟꯁꯤ ꯌꯥꯖꯖꯪ ꯇꯥꯏꯗ ꯏꯔꯥꯡ ꯇꯋꯦꯅ
ꯍꯣꯏ
ꯑ ꯇꯔꯤ
ꯁꯤꯒꯨꯝꯕ ꯋꯥ ꯍꯥꯏꯒꯅꯨ ꯍꯥꯏꯕ
ꯃꯦꯁꯖ ꯏ ꯁꯃꯥꯏꯅ ꯇꯧꯕ꯭ꯔꯥ
ꯒꯨꯔꯨ
ꯑꯣ ꯔꯥꯕꯤꯗꯤ ꯑꯗꯨꯗꯤ ꯒ꯭ꯔꯥꯝ ꯁ ꯅꯥꯎꯕꯅꯤꯅ
ꯍꯣꯏ ꯑ ꯌꯥꯝ ꯅꯨꯡꯉꯥꯏ ꯅꯪꯁꯨ ꯂꯩꯔꯗꯤ ꯆꯠꯂꯝꯝꯒꯗꯕꯅꯦ ꯉꯔꯥꯡꯗꯣ
ꯑꯩ ꯂꯩꯇꯕꯒꯤ ꯆꯥꯛꯇꯥꯏ ꯂꯥꯛꯑꯔꯣꯏ ꯂꯥꯛꯑꯔꯣꯏ ꯂꯥꯛꯑꯔꯣꯏ ꯑꯩ ꯌꯥꯎꯗꯦ ꯑꯗꯨꯕꯨꯗꯤ ꯁꯤꯗ ꯂꯩꯕꯒꯤ ꯐꯔꯞ ꯇꯥꯕ ꯍꯪꯗꯦ ꯇ ꯐꯣꯔ ꯔꯥ ꯍꯥꯏ ꯑꯣ ꯃꯥꯜꯂꯤꯦ
ꯑꯣ ꯑꯣ ꯑꯩꯒꯤꯗꯤ ꯑꯩꯒꯤꯗꯤ ꯇꯥꯛꯁꯇꯤ ꯌꯥꯝ ꯔꯤꯐ꯭ꯔꯦꯁ ꯑꯣꯏꯕ ꯑꯩꯗꯤ ꯀꯣꯜ ꯇꯧꯕ ꯌꯥꯗ꯭ꯔꯦ ꯑꯩꯒꯤ ꯇꯥꯛꯁꯇꯨ ꯌꯥꯗ꯭ꯔꯦ ꯑꯅꯧꯕ ꯇꯁꯔ ꯏꯟ ꯀꯦꯁ ꯐꯤꯐꯇꯤꯟꯗ ꯐꯤꯐꯇꯤꯟ ꯂꯣꯏꯔꯒ ꯇꯥꯛꯁ ꯑꯃꯨꯛ ꯂꯧꯋꯤꯗꯅ ꯃꯈꯥꯗꯒꯤ ꯂꯩꯛꯇꯨꯝꯃꯣ ꯑꯗꯣ ꯑꯩꯗꯤ ꯉꯔꯥꯡꯒ ꯇ꯭ꯔꯥꯏ ꯇꯧꯅꯦ ꯑꯩꯒꯤꯗꯤ ꯁꯨꯝ ꯌꯥꯗ꯭ꯔꯦ
ꯌꯦꯁꯨ
ꯑꯣ ꯊꯣꯛꯈ꯭ꯔꯅꯤ ꯍꯥꯏꯗꯤ ꯑꯁꯤ ꯎꯝ
ꯁꯤꯄꯥꯏꯕꯅ ꯐꯥꯕꯅ ꯇꯔꯣ ꯉ ꯁꯨꯕ ꯃꯥꯂ ꯑꯗꯨꯗ
ꯑꯦ ꯃꯤ ꯊ꯭ꯔꯤ ꯃꯤꯅ ꯊ꯭ꯔꯤ ꯍꯟꯗ꯭ꯔꯦꯠ ꯀ꯭ꯔꯤꯒ꯭ꯔꯥ ꯂꯣꯏꯅ ꯇꯧꯋꯦꯅ ꯑꯩꯗꯤ ꯊꯥꯔꯇꯤ ꯈꯛꯇꯅꯤꯅ ꯀꯝꯄ꯭ꯂꯤꯠ ꯑꯣꯏꯕ ꯑꯗꯨꯒ ꯉꯔꯥꯡꯁꯨ ꯃꯣꯏꯗ ꯏꯟꯐꯣꯔꯝ ꯇꯧꯕꯅꯦ ꯇꯦꯛꯅꯤꯀꯦꯜ ꯏꯁꯨꯗ ꯄꯣ ꯁꯣꯜ ꯇꯧꯈ꯭ꯔꯦ ꯍꯥꯏꯌꯦ ꯑꯃꯨ ꯆꯪꯉꯤ ꯌꯥꯗꯦ ꯁꯤꯁꯨ ꯇ꯭ꯔꯥꯏ ꯇꯧꯋ ꯌꯥꯗꯦ
ꯗ ꯑꯗꯨꯝ ꯈꯔ ꯉꯥꯏꯔꯒ ꯇꯧꯅꯤ
ꯉꯔꯥꯡꯅ ꯉꯥꯏꯔꯑꯝꯗꯤ ꯌꯥꯗꯦ ꯟꯁꯥꯡ ꯆꯥꯕ꯭ꯔꯣ
ꯇꯥꯕ ꯄꯦꯁꯤꯌꯥꯅꯤ ꯈꯔꯗꯤ ꯂꯩꯕ ꯇꯥꯔꯦꯅ ꯁꯍ
ꯉꯔꯥꯡꯑ ꯃꯣꯔꯅꯤꯡꯗꯒꯤ ꯑꯗꯨꯝ ꯇꯧꯈ꯭ꯔꯕꯅꯦ
ꯉꯔꯥꯡ ꯕꯣꯁ ꯅꯥꯕꯗꯒ ꯅꯥꯟꯅ ꯀꯥꯕ꯭ꯔꯥ ꯅꯨꯄꯤꯁꯨ ꯅꯨꯄꯥꯁꯨ
ꯇꯔꯨꯛ ꯅꯨꯄꯤ ꯈꯣꯏꯗꯤ ꯌꯥꯝ ꯂꯥꯛꯇꯦ ꯑꯗꯨꯒꯤ ꯑꯩꯈꯣꯏ ꯑꯥꯔꯕꯤꯁꯤꯒꯤ ꯃꯤ ꯑꯍꯨꯝꯔꯥ ꯑꯅꯤꯔꯥ ꯄꯤꯈ꯭ꯔꯕꯅꯤ ꯃꯣꯏ ꯇꯔꯨ ꯈꯣꯏꯗ ꯁꯅꯥꯟꯒ ꯍ꯭ꯋꯥꯟꯒ ꯀꯥꯜꯂꯨꯒ ꯃꯣꯏ ꯄꯤꯈ꯭ꯔꯕꯅꯦ ꯍꯣꯏꯗꯨ ꯄꯤ ꯉꯝꯃꯦ
ꯑꯦ ꯁꯤꯅ ꯅꯨꯄꯥꯁꯨ ꯃꯤ ꯌꯥꯝ ꯂꯥꯛꯄ ꯃꯥꯜꯂꯦ ꯈꯔ
ꯍꯣꯏ ꯂꯥꯛ ꯃꯤ ꯌꯥꯝ ꯂꯥꯛꯑꯦ ꯗ꯭ꯔꯣ ꯇꯥꯕꯅꯦꯕ ꯑꯩꯈꯣꯏꯗꯣ ꯅꯨꯄꯤꯁꯤꯡꯗ ꯗ꯭ꯔꯣ ꯇꯥꯔꯒ ꯄꯦꯅꯥꯜꯇꯤ ꯇꯧꯕ ꯑꯗꯨꯒꯤ ꯑꯩꯈꯣꯏꯅ ꯑꯃꯨꯛ ꯉꯝꯕ ꯀꯔꯤꯅꯣ ꯃꯦꯔꯤꯅꯥꯈꯣꯏꯗꯣ ꯑꯁ ꯕꯣꯠ ꯁꯥꯟꯅꯥꯃꯤꯟꯅꯕ ꯅꯨꯡꯉꯥꯏꯇꯦ ꯃꯦꯔꯤꯅꯥꯅꯦ ꯇꯤꯡ ꯇꯤꯡꯅꯦ ꯌꯦꯖꯦꯡꯈꯥꯝꯃꯅꯦ ꯑꯗꯨꯒ ꯅꯨꯄꯤ ꯑꯃ ꯂꯩꯌꯦꯦ ꯃꯣꯏ ꯃꯔꯤꯗꯣ ꯀꯗꯥꯏꯗꯒꯤ ꯃꯣꯏ ꯃꯔꯤ ꯃꯣꯏ ꯃꯔꯤꯗꯤ ꯈꯔ ꯍꯩꯌꯦꯅ ꯁꯅꯔꯒ ꯃꯣꯏ ꯃꯔꯤ ꯈꯛꯇ ꯕꯣꯜꯕꯨ ꯑꯗꯨꯝ ꯄꯨꯕꯅꯦ ꯍꯥꯏꯕꯗꯤ ꯁꯅꯕ ꯍꯩꯕ ꯃꯤꯁꯤꯡꯅ ꯁꯥꯟꯅꯗꯕꯒꯤ ꯃꯤ ꯁꯅꯕ ꯍꯩꯇꯕꯒꯤ ꯃꯤꯁꯤꯡꯗꯨꯁꯨ ꯕꯣꯜꯗꯣ ꯄꯁꯤꯡ ꯑꯦꯁꯤꯁ ꯇꯧꯔꯒ ꯄꯥꯁ ꯄꯤꯔꯒ ꯑꯗꯨꯝ ꯁꯥꯟꯅꯃꯤꯟꯅꯕꯅꯤꯅ ꯃꯣꯏꯗꯤ ꯑꯗꯨꯃꯥꯏꯅ ꯇꯧꯗꯦ ꯍꯣꯏꯗꯕꯨꯣ ꯑ ꯁꯨꯛ ꯄꯤꯕꯤꯗ ꯃꯣꯏ ꯄꯥꯏꯔꯗꯤ ꯑꯦ ꯃꯣꯏ ꯃꯔꯤꯈꯥꯛꯛꯇ ꯑꯗꯨꯝ ꯁꯅꯥꯑꯅꯦꯦ ꯃꯊꯪꯗꯗꯤ ꯃꯣꯏ ꯌꯥꯎꯔꯤ ꯑꯩ ꯁꯨꯛ ꯌꯥꯎ ꯌꯥꯎꯔꯣꯏ
ꯗꯕ꯭ꯔꯥ
ꯑꯩꯈꯣꯏ ꯄꯩꯁꯥ ꯊꯣꯛꯇꯦ ꯌꯨꯠꯁꯤꯡꯅ ꯊꯣꯛꯇ ꯏꯕꯅꯦ ꯉꯔꯥꯡꯗꯤꯔꯤꯐ꯭ꯔꯦꯁꯃꯦꯟꯁꯨ ꯍꯕꯤ꯭ꯔꯦꯁꯃꯦꯟꯁꯨ ꯍꯦꯕꯤ ꯑꯣꯏꯌꯦ ꯆꯥꯔꯖ ꯀ ꯑꯃꯨꯛ ꯂꯩꯒꯅꯤ ꯍꯥꯏꯌꯦ ꯈꯪꯗꯦ ꯀꯔꯝ ꯀꯥꯟꯗ ꯂꯩꯒꯦꯔꯥ ꯅꯨꯡꯉꯥꯏꯌꯦ ꯉꯔꯥꯡꯗꯤ ꯑꯁ ꯇꯥꯔꯐꯇꯨ ꯑ ꯍꯥꯏꯕ ꯌꯥꯝ ꯅꯨꯡꯉꯥꯏꯌꯦꯦ ꯀꯥꯡꯗꯣ ꯀꯥꯡ ꯃꯇꯝ ꯑꯣꯏꯔꯗꯤ ꯀꯗꯥꯏꯗꯒꯤꯔꯝꯃꯣꯏ ꯈꯪꯗꯦ ꯏꯁꯃꯣꯛꯇꯣ ꯊꯥꯔꯛꯑꯦ ꯑꯗꯨꯒꯤ ꯑꯥ ꯂꯩꯇꯦ ꯀꯥꯡꯗꯣ
ꯐꯅ ꯑꯗꯨ
ꯒ꯭ꯔꯥꯎꯟꯁꯨ ꯆꯥꯎꯋꯦ ꯑꯗꯨ ꯃꯅꯥꯛꯇ ꯁꯅꯅꯤꯡꯉꯥꯏꯁꯨ ꯂꯩꯑ ꯑꯂꯥꯕꯅꯤ ꯇ
ꯆꯒꯣꯏꯁꯨ ꯁꯔꯅ ꯅꯠꯇꯇꯩ
ꯑꯈꯣꯏꯁꯨ ꯁꯥꯗꯦꯍꯦ ꯄꯥꯔꯛꯁꯨ ꯂꯩꯑꯦ ꯋꯥꯁꯔꯨꯝꯁꯨ ꯗ꯭ꯔꯦꯁꯤꯡ ꯔꯨꯝ ꯆꯦꯟꯖꯤꯡ ꯔꯨꯝꯁꯨ ꯌꯥꯝ ꯌꯥꯝ ꯐꯩ ꯑꯗꯨ
ꯑꯥꯔꯕꯤ ꯁꯤ ꯁꯤꯗꯁꯨ ꯀꯐꯝꯁꯤꯡꯅ ꯃꯦꯖꯣꯔꯤꯇꯤ ꯑꯣꯏꯈ꯭ꯔꯕꯅꯤ
ꯍꯣꯏ ꯈꯨꯄꯨꯝ ꯖꯔꯗꯤ ꯍꯟꯗꯛꯁꯨ ꯉꯔꯥꯡ ꯉꯔꯥꯡꯁꯨ ꯌꯥꯅꯤ
ꯍꯣꯏ ꯑꯩ ꯍꯩꯅꯤꯡꯕꯗꯤꯀꯣ ꯃꯣꯏꯗꯣ ꯍꯥꯏꯕꯗꯤ ꯃꯣꯏꯒꯤ ꯚꯤꯖꯤꯠ ꯍꯥꯏꯕꯗꯤ ꯆꯔꯁꯇ ꯚꯤꯖꯤꯠ ꯂꯥꯛꯄꯁꯤꯡꯗꯣ ꯃꯣꯏꯅ ꯏꯕꯥꯏ ꯑꯗꯨꯝ ꯀꯥꯎꯕꯅꯦ ꯑꯗꯨꯒꯨꯝꯕ ꯐꯪꯁꯟꯁꯤꯡꯗꯣ ꯅꯍꯥꯟꯁꯨ ꯑꯗꯨꯝ ꯑꯩꯈꯣꯏ ꯑꯗꯨꯝ ꯋꯥꯔꯤ ꯁꯥꯕꯅꯦ ꯑꯩꯈꯣꯏ ꯆꯥꯔꯖ ꯂꯥꯛꯄꯒ ꯐꯝꯕꯨꯔꯒ ꯁꯃꯣꯏ ꯍꯦꯛ ꯌꯥꯡꯉꯔꯦ ꯀ ꯈꯣꯏꯁꯨ ꯍꯧꯖꯤꯛ ꯏꯀꯥꯟ ꯈꯛꯇ ꯂꯥꯛꯄꯅꯦ ꯅꯠꯇ꯭ꯔꯥ ꯆꯥꯔꯖꯀꯤꯕ ꯐꯥꯎꯕ ꯍꯥꯎꯈ꯭ꯔꯦ ꯃꯣꯏꯗꯤ
ꯍꯣꯏ
ꯀꯁꯥꯏ
ꯆꯥꯔꯖ ꯑꯃꯨꯛ ꯀꯥꯗ꯭ꯔꯦꯀꯣ ꯃꯣꯏꯗꯣ
ꯍꯣꯏ ꯑꯗꯨꯅꯦꯕ ꯃꯣꯏ ꯈꯨꯄꯨꯝꯒꯤ ꯀꯥꯡꯕꯨꯁꯤꯡꯗꯤꯀꯣ ꯀꯔꯤꯌꯥꯁꯔꯥꯃꯣꯏ ꯈꯨꯟꯒꯤ ꯉꯥꯛꯇ ꯄꯥꯏꯅꯤꯡꯕꯗꯣ ꯑꯗꯨꯝ ꯇꯧꯕꯅꯦꯍ
ꯗꯦ ꯍꯗꯥꯏꯗꯒꯀꯣ
ꯑꯩꯈꯣꯏ ꯌꯨꯠꯁꯤꯡꯕꯨ ꯇꯃꯦꯟꯁ ꯅꯥꯕ ꯆꯠꯂꯤꯕ꯭ꯔꯥ
ꯍꯜꯂꯣ ꯍꯜꯂꯣ ꯂ ꯎꯝ ꯂ ꯈꯅꯦꯛꯋꯥꯛ ꯈꯔ ꯅꯨꯡꯉꯥꯏꯕ ꯃꯐꯝꯗ ꯂꯥꯛꯌꯑꯣ ꯀꯔꯤꯒꯤꯅꯣ ꯇꯥꯏꯌꯦꯦ ꯍꯥꯏꯔꯣꯑꯣ
ꯃꯣꯏ ꯈꯨꯟꯒꯤ ꯃꯤꯁꯤꯡꯗꯣ ꯄꯨꯔꯒ ꯑꯗꯨꯝ ꯇꯧꯔꯒ ꯁꯥꯕ ꯆꯠꯄ ꯑꯩꯈꯣꯏꯗꯤ ꯈꯪꯍꯥꯎꯗꯕꯀꯣ ꯑꯈꯣꯏꯗꯤ ꯀꯔꯤ ꯃꯤꯇꯤꯡꯒꯨꯝꯕꯗꯒꯤ ꯑꯦꯖꯦꯟꯗꯥꯒꯨꯝꯕ ꯂꯩ ꯑꯩꯅ
ꯎꯝ
ꯑꯗꯨꯒꯨꯝꯕꯗꯒꯤ ꯑꯗꯨꯁꯨ ꯆꯠꯂꯦ ꯑꯗ ꯑꯩꯈꯣꯏꯒꯤ ꯏꯁꯄꯣꯔꯠ ꯏꯁꯄꯣꯔꯠꯀꯤꯗꯤ ꯒꯦꯝꯃꯦꯟ ꯏꯁꯄꯣꯔꯠꯀꯤꯗꯤ ꯑꯗꯨꯁꯨ ꯕꯖꯦꯠ ꯌꯥꯝ ꯄꯤꯕꯅꯤꯅ ꯅꯠꯇ꯭ꯔꯣ
ꯎꯝ
ꯑꯗꯨꯒ ꯃꯣꯏ ꯈꯥꯛꯛꯇꯅ ꯑꯗꯨꯝ ꯇꯧꯕꯅꯤ
ꯑꯗꯨꯗꯤ ꯌꯥꯗꯦꯍꯦ ꯁꯤ ꯑꯥꯔꯕꯤꯒꯤꯁꯤ ꯊꯣꯛꯄꯣꯡꯅ ꯄꯥꯏꯕ꯭ꯔꯥ
ꯍꯥꯄꯝ ꯄꯨꯝ
ꯑꯗꯨ ꯇꯕ ꯌꯥꯗꯦꯀꯣ ꯃꯤ ꯈꯣꯟ ꯈꯣꯟꯗꯒꯤ ꯑꯗꯨꯝ ꯄꯣꯜꯂꯒ
ꯍꯥꯠ ꯐꯥꯏ ꯍꯥꯏꯕ ꯋꯥꯔꯗꯤ ꯅꯠꯇꯦꯀꯣ ꯑꯗꯨ ꯑꯣꯏꯔꯁꯨ ꯁꯨꯝ ꯃꯤ ꯑꯦꯗꯖꯁ ꯇꯧꯕꯅ ꯐꯒꯗ꯭ꯔꯥ
ꯍꯣꯏꯅꯦ
ꯍ ꯑꯣꯔꯤꯁꯃꯁ ꯀꯥꯡꯪꯒꯣ ꯃꯔꯥ
ꯎꯝ ꯍꯪꯉꯦ
ꯍꯥꯏꯗꯤ ꯊꯕꯛꯀꯨꯝꯕ ꯇ ꯌꯥꯗꯤ ꯀꯣ ꯊꯕꯛꯒꯨꯝꯕ ꯇꯧꯅꯤꯡꯉꯥꯏ ꯏꯕꯥꯅꯤꯉꯣꯟꯗ ꯑꯗꯨꯝ ꯐꯣꯟꯜ ꯇꯧꯔꯝꯅꯦ ꯂꯤꯔꯣ ꯑꯗꯨ ꯐ ꯁꯥꯡ ꯃꯔꯤꯗꯤꯀꯣ ꯀꯥꯎꯗ
ꯑꯦ ꯑꯣꯕꯥꯔꯅꯦ
ꯁꯨꯟꯗꯦꯁꯀꯣꯒꯤ ꯀꯥꯡꯕꯨꯁꯤꯡꯁꯨ ꯑꯗꯨꯃꯥꯏꯅ ꯇꯧꯕꯅꯦ ꯍꯥꯏꯗꯤꯁ ꯀꯨꯗꯤꯀꯣ ꯇꯥꯕꯂꯥ ꯑꯗꯨꯗꯤꯪ ꯑ ꯔꯥꯗꯤ ꯋꯥ ꯅꯪꯒꯤ ꯑꯗꯨꯗꯤ ꯏꯁꯤꯡꯗꯣ ꯈꯛꯇꯀꯣ
ꯎꯝ
ꯇꯥꯕ꯭ꯔꯥ
ꯇꯥꯏ ꯌꯦꯅꯦ ꯅꯪꯅꯤ ꯊꯅ ꯀꯦꯅ ꯇꯥꯌꯦ ꯇꯥꯌꯦ
ꯁꯤꯟꯗꯤ ꯁ꯭ꯀꯨꯜꯗꯁꯨꯀꯣ
ꯎꯝ
ꯑꯗꯨꯃꯥꯏꯅ ꯇꯧꯒꯅꯦꯕ ꯔꯤꯂꯦꯇꯤꯚ ꯔꯤꯂꯦꯇꯤꯚ ꯍꯥꯏꯔꯒꯀꯣ ꯅꯍꯥꯟ ꯑꯩꯈꯣꯏ ꯕꯤ ꯚꯁ ꯇꯧꯕꯗꯣ ꯑꯩꯈꯣꯏ ꯑꯗꯨꯃꯥꯏꯅ ꯇꯧꯋꯦ ꯑꯗꯨꯒꯤ ꯃꯤ ꯁꯥꯎꯕꯅꯦꯕ ꯑꯩꯈꯣꯏ ꯂꯥꯁ ꯗꯦꯒꯨꯝꯕ ꯄ꯭ꯔꯥꯛꯛꯇꯤꯁꯇꯅꯦ ꯅꯨꯄꯤ ꯑꯃ ꯂꯥꯛꯑꯔꯒꯀ ꯑꯩꯈꯣꯏ ꯀꯒ꯭ꯔ ꯐꯤꯗꯦꯟ ꯃꯥꯒꯤꯝꯁ ꯏꯆꯥꯅꯨꯄꯤꯁꯨ ꯌꯥꯎꯅꯤꯡꯕ ꯌꯥꯎꯍꯟꯅꯤꯡꯕ ꯑꯗꯨ ꯃꯥ ꯑꯗꯣ ꯅꯨꯃꯤꯠ ꯑꯃ ꯂꯥꯁ ꯑꯋꯥꯔ ꯈꯛꯇ ꯄ꯭ꯔꯦꯛꯇꯤꯁ ꯂꯥꯛꯄꯀꯣ
ꯎꯝ
ꯑꯗꯨꯅ ꯃꯥ ꯂꯥꯛꯄ ꯑꯗꯨ ꯅꯨꯄꯤ ꯂꯥꯛꯄ
ꯌꯥꯔꯦ ꯑꯩ ꯏꯟꯁꯥꯡ ꯐꯣꯡꯈꯤꯒꯦ ꯍꯣꯔꯦꯟ ꯑꯃꯨꯛ ꯀꯧꯗ꯭ꯔꯣ
ꯎꯅꯤ
ꯎ ꯅꯪ ꯏꯅꯦꯦ ꯋꯥꯁꯨꯅꯅꯨꯡꯉꯥꯏꯇꯦ ꯑꯩ ꯏꯟꯁꯥꯡ ꯍꯧꯣꯡꯒꯦ
ꯅꯨꯡꯉꯥꯏꯕꯅꯦ ꯑꯩꯒꯤꯅꯦꯕꯗꯤ
ꯑꯔꯦ ꯅꯃꯛ ꯀꯧ ꯇꯔꯣ ꯑꯣꯗꯤ ꯀꯧ
ꯀꯔꯤ ꯍꯥꯏꯕꯅꯣ ꯅꯪ
ꯍꯣꯔꯦꯟ ꯑꯃꯨꯛ ꯀꯣꯜ ꯇꯧꯔꯛꯑꯣ ꯑꯩ ꯀꯣꯜ ꯇꯧꯕꯤ ꯌꯥꯗ꯭ꯔꯦꯕ ꯅꯣꯏꯒꯤꯗꯤ ꯑꯗꯨꯝ ꯔꯤꯁꯤꯞ ꯇꯧꯕꯤꯒꯦꯕ
ꯍꯣꯏ ꯐꯔꯦ ꯐꯔꯦ